ꯇꯣ ꯇꯥꯕ꯭ꯔꯣ
ꯑꯁ ꯑꯗꯨꯗ ꯁꯕꯃꯤꯠ ꯇꯧꯕ ꯌꯥ ꯂꯩꯃꯦꯕꯀꯣ
ꯁꯃꯤ ꯇꯧꯒꯗꯧꯅꯦ
ꯑꯁ ꯇꯧꯕꯗꯣ ꯑꯩꯅ ꯑꯃꯨꯛ ꯃꯅꯤꯄꯨꯔꯤ ꯉꯥꯡꯈ꯭ꯔꯒ ꯉꯥꯡꯈꯤ ꯍꯪꯉꯦ ꯑꯗꯔꯁꯦꯟ ꯑꯦꯕꯨꯣ
ꯑꯣ ꯍꯥꯏꯔꯒ ꯇꯧꯔꯒꯦ ꯇꯧꯕ
ꯁꯣꯏꯔꯤꯅꯤꯅꯦꯚ ꯃꯣꯏꯗꯪꯒꯤ ꯈ꯭ꯋꯥꯏ ꯂꯥꯁꯀꯤꯗꯨꯗ ꯑꯗꯨꯝ ꯅꯝꯕꯗꯨꯗ ꯑꯗꯨꯏ ꯑꯗꯨꯝ ꯀꯥꯎꯊꯣꯛꯈꯩꯅꯦ ꯍꯥꯏꯕ
ꯑꯗꯨꯗꯤ ꯅꯪ ꯂꯣꯏꯗ꯭ꯔꯤ ꯅꯪ ꯅꯪ ꯆꯪꯉꯛꯏꯔꯣ
ꯆꯪꯉꯛꯏꯌꯦ
ꯑꯣꯀꯦ ꯑꯣꯀꯦ ꯗ
ꯂꯦ ꯂꯦ ꯁꯦꯟꯗ ꯇꯧ ꯑꯩꯈꯣꯏꯅꯗꯤ ꯅꯔꯤꯅꯤꯈꯨꯜ ꯀꯥꯡ ꯄꯤꯊꯣꯔꯏ
ꯑꯁꯤ ꯃꯤ ꯍꯥꯠꯅꯤꯁꯦ ꯉꯁꯤ ꯍꯥꯣꯛꯀꯅꯤꯀꯣ ꯍꯁꯤꯡꯒꯥꯏ ꯍꯁꯒꯔꯒꯤꯗꯨ ꯌꯥꯗꯗꯦ ꯑ ꯃ ꯆ ꯑꯣ ꯑꯣ ꯅꯝꯗꯦ ꯈꯥꯡꯕ ꯉꯝꯗꯔꯦ ꯈꯥꯡꯕ ꯉꯝꯗꯔꯦ ꯀ
ꯁꯦꯃꯛ ꯑꯣꯗꯅ ꯔꯣꯝ
ꯑꯉꯥꯡ ꯃꯆꯥ ꯐꯔ ꯀꯔꯤꯅꯣꯝ ꯏꯇꯧ ꯇꯧꯏ ꯃꯤꯁ ꯑꯃꯈꯛꯇꯪꯅꯤ ꯍꯥꯏꯗꯅꯦ ꯑꯌꯥꯝꯕ ꯑꯗꯨꯗꯤ ꯈꯔ ꯅꯨꯡꯉꯥꯏꯕ ꯑꯃ ꯁꯤꯜꯂꯣ ꯀꯩꯅꯣ ꯑꯌꯥꯝꯕꯅ ꯅꯨꯡꯉꯥꯏꯅꯤ ꯈꯟꯕ ꯑꯃ ꯑꯣ ꯎꯝ ꯀꯌꯥ ꯇꯨꯝ ꯀꯣ
ꯗꯥꯎꯂꯣꯠ ꯇꯧꯆꯜꯂꯣ ꯕꯔꯥꯗꯔ
ꯀꯔꯤꯝꯃꯤ ꯃꯦꯁꯁꯦ ꯄꯪꯁꯤꯟꯗ ꯁꯤꯜꯂꯦ ꯁꯤꯜꯂꯤꯖꯤ
ꯕꯔꯗꯔ ꯑꯩ ꯍꯥꯟꯅ ꯇꯧꯔꯦꯃꯦꯕ
ꯅꯦꯠ ꯅꯨꯡꯉꯥꯏꯇꯦꯅꯦ ꯑꯩꯒꯤꯁꯦ
ꯑꯩꯣꯏ ꯐꯊꯔꯦ ꯑꯁ ꯌꯦꯔ ꯀ ꯃꯁꯤꯁꯤ ꯁꯤꯒ ꯍꯥꯏꯌꯦ ꯍꯥꯏꯌꯦ ꯀꯥꯏꯅꯣ ꯇꯧꯁꯜꯂꯨꯅꯦ ꯍꯦ ꯁꯨꯨ ꯈꯥ
ꯇꯧꯔꯤꯌꯦ
ꯑꯦꯝꯕꯤ ꯌꯥꯝ ꯗꯗꯥꯏꯅꯦ
ꯌꯥꯔꯦ
ꯋꯥꯈꯔꯤ ꯌꯥ
ꯊꯦ ꯄꯙꯔ ꯑꯩ ꯐꯣꯟ ꯐꯣꯔ ꯖꯤꯅꯤ ꯐꯥꯏꯚ ꯖꯤꯗꯤ ꯌꯥꯏ ꯐꯣꯔ ꯖꯤ ꯀꯌꯥ ꯅꯨꯡꯉꯥꯏꯇꯦ ꯑꯩꯈꯣꯏ ꯌꯥꯏ
ꯎꯝ ꯎ
ꯁꯤ ꯏꯁꯩꯗꯣ ꯏꯁꯩꯗꯣ ꯑꯝꯇ ꯄꯨꯨꯟꯊꯠꯂꯁꯤ ꯇꯥꯅꯤꯡꯗꯦ ꯏꯁꯩꯆꯦ ꯅꯥꯀꯣꯡ ꯋꯥꯁꯤ ꯑꯩꯅ ꯊꯋꯥꯏ ꯅꯨꯡꯉꯥꯏꯈꯤꯔꯣꯏꯅ ꯍꯥꯏꯗꯕ
ꯑꯃꯗꯤ ꯋꯥꯔꯦ ꯑꯃꯒ ꯑꯃꯨꯗꯣ ꯑꯖꯣꯏꯕꯦꯟ
ꯍ ꯍ ꯈꯔ ꯇꯧꯔꯤꯍ ꯑꯩꯈꯣꯏ ꯕꯗꯔꯁꯦ ꯀꯔ ꯑꯁꯁꯄ ꯋꯥꯔ ꯐꯤꯂꯝꯂꯝ ꯆꯃꯦ ꯇꯥꯏꯞꯇ ꯀ ꯂꯩꯁꯤꯕꯨ ꯑ
ꯍ
ꯍꯥꯎ ꯀꯏ
ꯀꯥꯏꯗꯅ
ꯑꯃ
ꯁꯔꯤ
ꯄꯔ ꯋꯥꯗꯛꯇꯦ ꯆꯂꯣ
ꯑꯦ
ꯀꯗꯥꯏꯗꯅꯣ ꯑꯁ
ꯎꯝ
ꯁꯤ ꯌꯥꯝ ꯍꯩꯅꯗ꯭ꯔꯦ ꯇꯨꯡꯗ ꯀꯥꯞꯄꯛꯄꯒ ꯃꯨꯁꯨꯦ ꯌꯥꯝ ꯍꯩꯅꯗꯦ ꯍꯩ
ꯀꯥꯄꯤꯍꯦ ꯀꯥꯄꯤꯍꯦ ꯑ ꯍꯔ
ꯀ
ꯑꯣ
ꯑ ꯑꯩꯈꯣꯏ ꯁꯨꯖꯤꯁꯤꯗꯩꯁꯤꯅ
ꯑꯩ ꯌꯨꯝꯁꯤꯗ ꯃꯌꯥꯝ ꯈꯟꯕꯤꯁꯤꯒꯦ
ꯇꯦꯔꯥ ꯃꯔꯥ
ꯑꯁ ꯗꯦꯃꯦ ꯁꯤꯗꯤ ꯂꯥꯛꯑ ꯑꯃ ꯄꯤꯔꯀꯥꯟꯗ ꯃꯥ ꯂꯧꯕꯔꯦ
ꯀꯌꯥ ꯇꯥꯗ꯭ꯔꯦ ꯅꯣꯏ ꯋꯥꯔꯤꯁꯤꯗꯤ ꯅꯣꯏ ꯑꯅꯤ ꯑꯨꯝ ꯆꯪ ꯀꯥꯁꯜꯂꯛꯑꯗꯦ
ꯍꯔ ꯍꯧꯖꯣꯏ
ꯁꯤ ꯀꯍꯦ ꯑꯁ ꯀꯄꯄꯥꯛ ꯀꯋꯥꯥꯏ ꯇꯥꯔꯦ
ꯑꯩ ꯑꯃꯦꯝꯊꯣꯛꯑꯁꯦ
ꯑ
ꯑ ꯍ ꯐꯥꯖ ꯍ ꯆꯄꯣ ꯆꯄꯣ
ꯄ
ꯀꯗꯥꯥꯏꯁꯨ ꯊꯣꯡꯅꯔꯛꯎ ꯀꯥꯏꯗꯔꯥꯒꯦ
ꯌꯥꯗ꯭ꯔꯦꯅꯦꯍ ꯊꯣꯛꯄ
ꯑꯗꯨ ꯃꯣꯏ ꯑꯩꯅ ꯔꯁ ꯑꯗꯨꯝ ꯆꯪꯕꯤ ꯂꯩꯦꯗ
ꯀꯥꯐꯤꯅꯅꯒ
ꯑꯟꯇꯥꯗꯕ ꯑꯣꯐ ꯍꯛꯇ ꯑꯗꯨꯝ ꯁꯤꯕꯒꯤ ꯐꯤꯕꯝꯗ ꯂꯩꯔꯦꯅ ꯇꯧꯔꯤꯁꯦ
ꯁꯁ ꯑꯩꯅ ꯍꯣꯠꯅꯖꯕꯒꯤ ꯃꯃꯜꯗꯤ ꯑꯩꯅ ꯐꯪꯗꯅ ꯃꯊꯛꯇ ꯂꯥꯛꯄ ꯃꯊꯛꯇ ꯂꯩꯕ ꯅꯨꯄꯥ ꯑꯃ ꯁꯦꯠꯊꯈ꯭ꯔꯒ
ꯀꯥꯏꯗꯅꯣ ꯄꯥꯏ ꯄꯥꯏ ꯄꯥꯏ
ꯍꯣꯏ ꯎ ꯎ
ꯀꯄꯛ ꯀꯅꯣ ꯍꯣꯏ ꯁꯤꯗ ꯑꯝꯇ ꯀꯥꯞꯅꯈꯤꯒꯦ ꯑꯁ ꯎ꯭ꯔꯥ ꯑꯀꯤ ꯌꯦ ꯁꯦꯔꯦꯟꯖ ꯎꯆꯔ ꯁꯣꯝꯗ ꯀꯥꯟꯅꯔꯤ ꯈꯪꯉꯤꯅꯤꯌꯦ ꯄꯠꯇꯣ
ꯎ ꯊꯔꯤ ꯎ
ꯑꯩꯗꯤ ꯁꯨꯉꯨꯗꯦ ꯃꯥꯥꯟꯅꯗꯩ ꯀꯥꯞꯄꯛꯏ ꯑꯗꯨꯝ ꯄꯥꯜꯂ ꯁꯤꯕꯣ
ꯑꯂꯨ ꯇꯣꯝꯕꯁꯤꯗꯤ ꯎꯝ
ꯑ
ꯑꯦꯔꯥ ꯀ ꯀꯥ ꯑꯥ
ꯑꯩ ꯅꯨꯡꯉꯥꯏꯔꯦ ꯑꯗꯨꯗꯩꯗꯤ
ꯎ
ꯌꯨꯝ ꯃꯅꯨꯡꯔ ꯆꯪꯅꯤꯡꯟꯉꯤ
ꯑ ꯁꯣꯁꯤ ꯇꯧꯅꯗꯅ
ꯑ ꯏꯃ ꯌꯥꯎꯔꯝꯃꯦ ꯑꯁ ꯏꯇꯥꯎ ꯂꯦꯃꯤ ꯑ ꯀꯔꯤꯅꯣꯅꯤ ꯑ ꯆꯥꯛ ꯑꯦ ꯁꯤꯗꯤ
ꯑꯦ
ꯀꯩ ꯉꯅꯨꯡꯒꯦ
ꯀꯥꯏꯗꯣꯏꯅꯣ ꯑꯦ ꯍꯃꯥꯁ ꯀ ꯄꯥꯏꯔꯦꯗ ꯑ ꯑꯁ ꯍꯣꯏ ꯂꯨꯝꯕ ꯑꯗꯨꯝ ꯁꯥꯟꯅ ꯂꯩꯗ ꯍꯥꯏꯩꯅ ꯑꯗꯨꯦꯗꯤ
ꯌꯥ
ꯑꯃꯨꯛꯀ ꯇꯧꯔꯛꯀꯦ ꯏꯌꯥꯝꯕ
ꯍꯗ